ꯍ ꯍ ꯇꯥꯕꯣ ꯎꯝ ꯑꯩꯗꯤ ꯉꯁꯥꯏ ꯅꯪꯒꯤ ꯅꯝꯕꯔꯗꯨꯗ ꯇꯧꯔꯤꯅꯤ ꯑꯣ
ꯑꯩꯅ ꯑꯃ ꯄꯥꯏꯕꯗꯨꯅꯦ
ꯑꯣ ꯑꯩꯗꯤ ꯅꯪꯒꯤ ꯅꯪꯒꯤ ꯀꯩꯅꯣ ꯋꯥꯆꯞꯇ ꯊꯥꯔꯛꯄꯗꯣ ꯑꯗꯨ ꯃꯥꯜꯂꯨꯕ ꯑꯗꯨꯅ ꯅꯨꯡꯉꯥꯏꯅ ꯈꯟꯕ ꯅꯗꯪ ꯀꯩꯗꯧꯔꯃꯤꯅꯣ ꯅꯪꯕꯣ
ꯑꯩ ꯍꯤꯄꯝꯃꯤꯅꯤꯗ
ꯀꯃꯤ
ꯑ ꯅꯪꯗꯤ ꯀꯩ ꯇꯧꯔꯒꯦ
ꯑꯩ ꯁꯨꯝ ꯂꯩ ꯂꯌꯦ ꯄ
ꯑ ꯀꯥꯏ ꯂꯩꯌꯦꯅ
ꯑꯩꯔꯣ ꯃꯤꯇꯣꯝ ꯀꯥꯞꯐꯝꯗꯨ ꯂꯩꯌꯦ ꯑ ꯃꯤ ꯌꯦꯇꯣꯡ ꯀꯥꯞꯄꯒ ꯇꯝꯅꯕꯗꯣ ꯈꯪꯕ꯭ꯔꯥ ꯗꯂ ꯌꯦꯔ ꯑ ꯑꯗ ꯁꯤ ꯀꯩꯒꯤꯇꯣꯡꯝ ꯀꯥꯛꯄꯝꯗ ꯂꯩꯔꯤꯕ ꯈꯪꯕ꯭ꯔꯣ
ꯑ
ꯑꯣ ꯑꯗꯨ ꯃꯥꯖꯅꯤ
ꯑꯅꯥꯕꯂ ꯏꯔ
ꯑꯥ ꯑꯅꯥꯕ ꯑꯍꯣꯏ ꯑꯅꯥꯕꯁꯦ ꯁ꯭ꯋꯥꯏꯗ ꯂꯩꯌꯦ ꯑꯩ ꯃꯅꯥ ꯍꯥꯏꯒꯠ
ꯎꯝ ꯍꯧꯖꯤꯛꯇꯤ ꯆꯥꯕ ꯊꯛꯄ ꯀꯃꯥꯏꯅ ꯇꯧꯒꯦ ꯍꯥꯎꯕ꯭ꯔꯣ ꯁꯥ ꯁꯥꯕꯁꯤꯗ
ꯑꯁ ꯅꯨꯡꯁꯥ ꯆꯥꯕꯁꯤꯗ ꯑꯁ ꯆꯥꯕꯒ ꯑꯝꯇ ꯆꯪꯉꯦꯗ ꯍꯟꯗꯛꯇꯤ
ꯎꯝ ꯅꯍꯥꯟꯗꯕꯀꯣ
ꯎꯝ ꯍꯟꯗꯛꯇꯤ ꯀꯩꯅꯣ ꯇꯧꯕꯅꯦ ꯁꯥꯒ ꯁꯥꯕꯅꯦ ꯑꯗꯣ ꯑꯍꯥꯎꯕꯒꯩꯁꯦ ꯑꯝꯇ ꯆꯥꯕ ꯆꯪꯗ꯭ꯔꯦ ꯍꯧꯖꯤꯛꯇꯤ ꯆꯝꯊꯨꯅ ꯕꯦꯁ ꯇꯥꯔꯦ
ꯍꯣꯏ ꯌꯥꯝ ꯐꯣꯡꯉꯦ ꯍꯥꯎꯋꯦ ꯍꯧꯖꯤꯛꯇꯤ ꯑꯗꯒꯤ ꯏꯁꯤꯡ ꯑꯌꯤꯡꯛꯁꯨ ꯊꯛꯅꯤꯡꯉꯩꯗꯣ ꯍꯩ ꯃꯍꯤ ꯑꯏꯪꯕ ꯑꯁ
ꯑꯥ ꯍꯟꯗꯛꯇꯤ ꯑꯁ ꯏꯁꯤꯡ ꯑꯌꯤꯡꯕꯁꯨ ꯏꯁꯤꯡ ꯑꯌꯤꯡꯕꯁꯨ ꯊꯛꯃꯟ ꯅꯅꯀꯣ ꯑꯌꯪꯕ ꯊꯛꯃꯟꯗꯅ ꯌꯥꯗ꯭ꯔꯦ ꯍꯣꯏ ꯂꯣꯛ ꯈꯨꯒꯤ ꯍꯦꯛꯇ ꯇꯧꯔꯛꯑꯦꯕ
ꯑꯥꯎ
ꯑꯗꯨꯝ ꯍꯛꯆꯥꯡ ꯁꯥꯖꯦꯜꯒꯤ ꯆꯦꯟꯕ ꯆꯠꯄꯅꯤꯅ ꯅꯨꯡꯊꯤꯟꯜ ꯑꯗꯨꯋꯥꯏꯗ ꯗꯤ ꯑꯦꯝ ꯀꯣꯂꯦꯖꯀꯤ ꯀꯩꯗ ꯎꯐꯨꯟꯗ ꯊꯣꯛꯄꯒ ꯑꯃꯨꯛ ꯏꯁꯤꯡꯁꯨ ꯑꯏꯪꯕ ꯑꯃꯨꯛ ꯊꯛꯆꯜꯂꯨꯒꯅꯤ ꯑꯗꯒꯤ ꯑꯁ ꯍꯦꯛꯇ ꯀꯩꯅꯣ ꯇꯧꯒꯦ ꯇꯧꯋꯦꯕ ꯍꯟꯗꯛꯇꯤ ꯎꯐꯨꯟ ꯌꯥꯝ ꯊꯣꯛꯄ ꯄꯨꯅꯀꯣ ꯑꯗꯣ ꯑꯃꯨꯛꯊ ꯏꯪꯊꯝꯊꯥ ꯑꯃꯨꯛ ꯆꯪꯈ꯭ꯔꯁꯨ ꯑꯃꯨꯛ ꯅꯨꯡꯉꯥꯏꯇꯕ ꯆꯥꯕꯁꯤ ꯆꯥꯕ ꯅꯨꯡꯉꯥꯏꯔꯒ ꯑꯃꯨꯛ ꯍꯧꯒꯠꯅꯤꯡꯗꯕ ꯑꯌꯨꯛ ꯀꯨꯝꯃꯨꯗꯣ ꯍꯛꯆꯥꯡ ꯁꯥꯖꯦꯜꯉꯣꯏ ꯆꯠꯄꯗꯣ ꯑꯗꯣ ꯍꯟꯗꯛꯅ ꯑꯃꯨꯛ ꯀꯥꯂꯦꯟꯁꯤꯗꯅ ꯑꯃꯨꯛ ꯅꯨꯡꯉꯥꯏꯑꯕ ꯑꯗꯨꯒꯨꯝꯕ ꯍꯧꯒꯠꯄ ꯈꯣꯠꯄꯗꯤ ꯑꯃꯨꯛ ꯍꯟꯗꯛꯄꯕꯣꯔ ꯌꯦꯡꯗ꯭ꯔꯣ
ꯑ ꯕꯣꯜ ꯌꯦꯡꯉ ꯕꯣꯜ ꯑꯗꯣ ꯀꯩꯅꯣꯗꯤ ꯑ ꯉꯔꯥꯡ ꯅꯍꯥꯟꯒꯤꯗꯤ ꯌꯦꯡꯗ꯭ꯔꯦ ꯃꯃꯥꯡꯒꯤ ꯑꯃꯨꯗ ꯊꯣꯛꯄꯗꯀꯣ ꯌꯦꯡꯉꯦ ꯍꯧꯀꯤ ꯦ ꯀꯅꯥꯅ ꯀꯥꯁ ꯈꯪ꯭ꯔꯦ
ꯍꯟꯗꯛ ꯀꯅꯥꯗ ꯅꯪꯗꯤ ꯀꯩꯅꯣ ꯇꯧꯔꯤꯕ
ꯦ ꯑ
ꯄꯣꯈꯠ ꯇꯨꯒꯜ ꯍꯥꯏꯥꯏꯕ
ꯀ ꯍꯜꯂꯣ ꯑꯥꯎ ꯅꯪ ꯀꯣꯠꯇ ꯀꯔꯒꯤ ꯑꯦꯒꯦꯟꯁ ꯂ
ꯅꯪ ꯄꯣꯠꯨꯒꯒ ꯀꯅꯥ ꯀꯅꯥꯅꯦꯕ ꯑꯝꯇ ꯍꯥꯏꯔꯛꯑꯣꯕꯣ
ꯃꯥ ꯇꯑꯒ
ꯏꯕ ꯦꯒ
ꯑꯥ
ꯍꯖꯔꯦꯅꯦ ꯑꯩꯗꯤ ꯍꯩꯅꯗꯦ ꯑꯩꯗꯤ ꯍꯩꯅꯗꯦ
ꯀ ꯌꯥꯗꯅꯅꯤ
ꯆꯥꯗ ꯑꯩꯗꯤ ꯃꯤ ꯃꯆꯥꯗ
ꯑꯣ ꯈꯅꯕꯏꯅ ꯑ ꯃꯥꯅꯦ ꯑꯩꯗꯤ ꯄ꯭ꯔꯣꯇꯨꯒꯣꯜꯁꯦ ꯌꯥꯝ ꯉꯥꯎꯖꯩꯌꯦ ꯉꯥꯎꯖꯩ ꯍꯥꯏꯕꯗꯤꯀꯣ ꯑꯩꯁꯦ ꯍꯧꯖꯤꯛ ꯃꯥꯁꯦ ꯀꯣ ꯀꯅꯥꯅꯣ ꯀꯩꯒꯣ ꯃꯥꯒꯤ ꯃꯤꯁꯇ꯭ꯔꯤꯗꯤ ꯀꯩꯝꯇ ꯈꯪꯕ ꯍꯧꯗ꯭ꯔꯤꯕ ꯍꯧꯕ ꯍꯧꯗ꯭ꯔꯗꯤ ꯍꯟꯗꯛ ꯈꯪꯕꯅꯦꯕꯀꯣ ꯑꯗꯣ ꯍꯥꯏꯗꯤ ꯁꯨꯝ ꯑꯩꯅ ꯄꯤꯛꯏꯉꯩꯗꯒꯤꯣ ꯅꯗꯣ ꯑꯗꯨꯝ ꯇꯥꯔꯛꯄꯗꯣ ꯑꯗꯨꯗꯨꯅꯅꯦ ꯑꯩꯗꯣ ꯀꯩꯅꯣ ꯇꯧꯋꯦꯕ ꯍꯥꯏꯗꯤ ꯌꯥꯝ ꯍꯩ ꯀꯥꯏꯅ ꯇꯥꯕꯗꯣ ꯑꯗꯨꯗꯨꯅ ꯑꯩꯁꯦ ꯑꯗꯨꯗ ꯉꯥꯎꯖꯈꯤꯕ ꯍꯥꯏꯇꯥꯔꯦꯀꯣ ꯑꯗꯨ ꯈꯪꯗꯦ ꯑꯩꯁꯦ ꯃꯥꯁꯦ ꯑꯗꯨ ꯍꯧꯖꯤꯛꯇꯤ ꯈꯉꯦ
ꯅꯨꯄꯤꯁꯤꯡꯅ ꯌꯥꯝ ꯄꯥꯝꯅꯕꯅꯦ ꯃꯥꯗꯤ ꯑꯍ ꯃꯁꯛꯁꯨ ꯐꯖꯕꯅꯤꯅ
ꯑꯗꯨ ꯃꯥꯒꯤ ꯀꯦꯔꯦꯛꯇꯔ ꯐꯖꯕꯁꯨ ꯂꯩꯀꯣ ꯑꯗꯣ ꯁꯨꯝ ꯃꯥꯒꯤ ꯍꯧꯔꯛꯄ ꯁꯨ ꯐ ꯈꯖꯥ ꯈꯔ ꯂꯩ
ꯍꯣꯏ ꯃꯥ ꯍꯣꯏ ꯃꯥ ꯍꯧꯔꯛꯄꯗꯣ ꯅꯨꯡꯗꯤ ꯅꯨꯡꯁꯤꯕꯅꯦ ꯌꯥꯝ ꯊꯤꯅ ꯀꯩꯅꯣ ꯇꯧꯔ ꯍꯧꯔꯛꯄ ꯅꯦꯦꯕ ꯃꯥꯖꯦ ꯀꯩꯅꯣ ꯇꯧꯔ ꯍꯧꯔꯛꯄꯅꯦꯕ ꯑꯗꯨꯒ
ꯃꯥꯗꯤ ꯑꯉꯥꯡꯁꯤꯡꯁꯨ ꯅꯨꯡꯁꯤꯕ ꯃꯥꯜꯂꯦꯀꯣ
ꯍꯣꯏ ꯍꯣꯏ ꯍꯣꯏ ꯀꯩꯅꯣ ꯇꯧꯕꯅꯦ ꯑꯗꯨꯒ ꯃꯥꯗꯤ ꯂꯥꯏꯔꯕꯒꯤ ꯍꯥꯏꯕꯗꯤ ꯃꯣꯏ ꯀꯩꯅꯣ ꯚꯗꯤꯑꯣꯒ ꯂꯩꯕꯅꯦꯕ ꯃꯥꯒꯤ ꯃꯣꯏ ꯁꯨꯃꯥꯡꯒ ꯁꯤꯠꯄ ꯀꯩꯅꯣ ꯃꯥꯁꯦ ꯕꯣꯠ ꯁꯥꯟꯅꯅꯤꯡꯃꯟꯗꯅ ꯆꯥꯅ ꯊꯛꯅꯕꯁꯨ ꯂꯩꯇ ꯀꯩꯅꯣ ꯇꯧꯕꯒꯤ ꯃꯇꯥꯡꯗ ꯃꯥ ꯃꯥ ꯋꯥꯔꯤ ꯂꯤꯕꯗ ꯅꯨꯡꯁꯤꯕꯅꯦ ꯑꯩꯗꯤ ꯑꯩꯗꯤ ꯅꯪ ꯑ ꯀꯩꯅꯣ ꯑꯥꯔꯖꯦꯟꯇꯤꯅꯥꯒ ꯍꯥꯏꯔꯛꯇꯧ ꯃꯥꯜꯂꯦ ꯑꯁ ꯄꯣꯔꯇꯨꯒꯜꯒ ꯍꯥꯏꯔꯛꯄꯗꯨꯗ ꯑꯁ
ꯑ
ꯑꯗꯣ ꯍꯟꯗꯛ ꯑꯩꯣꯟꯗ ꯁꯤ ꯑꯕꯄꯤ ꯀꯩꯅꯣ ꯐ꯭ꯔꯥꯟꯁꯇꯤ ꯑꯁ ꯃꯩ ꯆꯠꯅ ꯃꯩ ꯆꯠꯂꯒ ꯐꯖꯕꯅꯦ ꯌꯪꯁꯇꯔ ꯉꯥꯛꯇ ꯑꯣꯏꯕꯗꯀꯣ ꯑꯉꯥꯡ ꯀꯩꯅꯣ ꯑꯅꯝꯕ ꯌꯪ ꯇ ꯑꯣꯏꯕꯗꯨꯗꯀꯣ ꯑꯗꯨꯒꯤ ꯀꯩꯅꯣ ꯌꯥꯝ ꯇꯧꯋꯦꯕ ꯌꯥꯝ ꯆꯦꯟꯕꯁꯨ ꯌꯥꯝ ꯀꯜꯂꯦꯕ ꯑ ꯒꯣꯜꯒꯤ ꯗꯥꯎꯁꯨ ꯑꯁ ꯕꯣꯜꯁꯨ ꯍꯥꯏꯐꯦꯠ ꯍꯥꯏꯐꯦꯠ ꯆꯜꯂꯦ ꯃꯣꯏꯗꯤ ꯌꯥꯝ ꯐꯖꯩ ꯃꯣꯏ ꯈꯨꯁꯥꯟꯅꯁꯦ ꯃꯣꯏ ꯃꯣꯏ ꯑꯃꯨꯛ ꯐꯥꯏꯅꯦꯜ ꯑꯃꯨꯛ ꯀꯥ ꯃꯣꯏ ꯐꯥꯏꯅꯦꯜ ꯀꯥ ꯍꯦꯛꯇ ꯈꯪꯗꯦꯅꯦꯃ
ꯑꯣ ꯑꯩ ꯉꯔꯥꯡ ꯅꯍꯥꯟꯀꯣ ꯃꯤꯠꯇ ꯀꯩꯅꯣꯗꯀꯣ ꯌꯦ ꯃꯇꯦꯛ ꯃꯇꯦꯛ ꯊꯥꯂꯛꯄ ꯌꯦꯉꯦꯕ ꯑ ꯃꯥꯅ ꯀꯥꯎꯕꯗꯨ ꯎꯔꯦ ꯑꯍꯥꯟꯕ
ꯑꯣ ꯐꯖꯕꯅꯦ ꯍꯦ ꯏꯣ
ꯎꯝ ꯐꯔꯦ ꯐꯔꯦ ꯎꯝ
ꯍꯌꯦꯡ ꯍꯌꯦꯡ ꯍꯪꯆꯤꯠ ꯇꯔꯦꯠ ꯑꯍꯨꯝꯗ ꯂꯩꯕꯅꯦ ꯑꯃꯨꯛ ꯔꯣꯅꯥꯜꯗꯣꯒꯤ ꯏꯕꯨꯡꯒꯤ ꯄꯣꯔꯇꯨꯒꯜꯒꯤ
ꯎꯝ
ꯍꯟꯗꯛ ꯑꯁ ꯍꯟꯗꯛ ꯐꯖꯗꯦꯗ
ꯎꯝ ꯍꯗ ꯍꯣꯏ ꯃꯣꯏ ꯃꯣꯏ ꯄꯥꯇꯔꯅꯅꯨꯡꯉꯥꯏ ꯇꯥ
ꯍꯣꯏ ꯑꯍꯟ ꯑ ꯄꯥꯔꯇꯤꯗ ꯑꯗꯨꯃꯥꯏꯅ ꯇꯥꯏꯅꯒꯅꯨ ꯍꯥꯏꯕ ꯈꯪꯕ꯭ꯔꯥ ꯅꯣꯏꯌꯦ ꯍꯧꯅꯕꯤꯌꯦ ꯄꯥꯔꯇꯤꯗ ꯍꯛꯇ ꯇꯥꯏꯅꯕꯤꯗ ꯇꯧꯅꯨꯅꯦ
ꯏ ꯌꯥꯗꯅ
ꯃꯣꯏꯒꯤ ꯑꯇꯣꯞꯄ ꯃꯤꯈꯩꯅꯁꯨ ꯄꯨꯔꯥ ꯀꯩꯅꯣ ꯃꯥꯕꯨ ꯇꯧꯕ ꯁꯞꯄꯣꯔꯠ ꯇꯧꯕꯤ ꯃꯥꯅꯦꯒꯣ ꯆꯟꯕ ꯍ ꯇ꯭ꯔꯒ
ꯍ ꯍ ꯍ
ꯍꯦꯛꯇ ꯍꯥꯏꯖꯤꯜꯂꯦ
ꯑꯗꯣ ꯍꯩꯦꯗꯁꯨ ꯍꯩꯦꯣꯜ ꯆ
ꯣ ꯍꯣꯏ ꯍꯣꯏ ꯑꯗꯣ ꯍꯟꯗꯛꯇꯤ ꯌꯥꯗ꯭ꯔꯥ ꯍꯟꯗꯛꯇꯤ ꯌꯥꯗ꯭ꯔꯦ ꯍꯟꯗꯛꯇꯤ ꯌꯥꯗ꯭ꯔꯦꯦ ꯑꯍꯨꯝꯗ ꯒꯣꯜ ꯑꯅꯤꯈꯛ ꯆꯟꯁꯤꯜꯂꯦ ꯑꯩꯈꯣꯏꯒꯤ ꯑꯩꯈꯣꯏꯒꯤ ꯌꯦꯡꯉꯣ
ꯎ
ꯑꯩꯈꯣꯏꯗꯤ ꯇꯔꯨꯛꯅꯦ ꯆꯟꯁꯤꯜꯂꯛꯏꯁꯦ ꯃꯁꯥ ꯃꯇꯣꯝꯇꯅ
ꯑꯗꯨꯃꯥꯏꯅ ꯇꯧꯔꯛꯑꯣ ꯍꯥꯏꯕꯅꯦ ꯍꯥꯏꯇꯥꯔꯦ ꯃꯥꯁꯨ
ꯎꯝ
ꯑꯍꯟ ꯅꯨꯡꯉꯥꯏꯔ ꯑꯦ ꯣꯛ ꯂꯦꯞꯄ ꯌꯥꯔꯦ ꯃꯥ ꯃꯥ ꯂꯦꯞꯀꯤꯁꯨꯞ
ꯑ ꯂꯦꯞꯄꯒꯦ ꯍꯥꯏꯕꯗꯤ ꯍꯂ
ꯐꯖꯗ꯭ꯔꯦ ꯍꯥꯏꯕ ꯃꯥꯅ ꯍꯦꯛꯇ ꯀꯩꯅꯣ ꯇꯧꯍꯜꯂꯦꯕ
ꯎꯝ ꯝ ꯎ
ꯅꯪ ꯌꯨꯝꯗ ꯑꯃꯨꯛ ꯍꯜꯂꯛꯀꯗ꯭ꯔꯣ
ꯍꯂ ꯀꯅꯤ ꯑ ꯀꯗꯋꯅꯣ
ꯌꯥꯎꯅꯦꯅꯦꯎꯅꯦ ꯑꯩ ꯍꯤꯄꯝꯕꯅꯦ
ꯎꯝ ꯎꯝ ꯀꯌꯥꯝꯕꯣ ꯍꯗꯕ꯭ꯔꯣ
ꯍꯣꯔꯦꯟꯁꯨ ꯍꯣꯔꯦꯟꯁꯨ ꯌꯦꯡꯗꯔꯦ ꯄꯨꯡ ꯃꯥꯄꯜ ꯃꯈꯥꯏꯗ
ꯂꯝꯆ
ꯑꯄꯟ ꯃ ꯀꯥꯏꯗ ꯐꯖꯕ ꯑꯃ ꯂꯩꯗꯣꯔꯤ ꯍꯣꯔꯦꯟ ꯄꯨꯡ ꯃꯥꯄꯜ ꯃꯈꯥꯏꯗꯁꯨ
ꯑꯗꯨꯃ
ꯏꯪꯂꯦꯟꯒ ꯀꯅꯥꯅꯣ ꯑꯃꯗꯣ ꯀꯥꯎꯈ꯭ꯔꯦ
ꯏꯪꯂꯦꯟꯗꯤ ꯂꯩꯔꯦ ꯍꯦꯔꯤ ꯀꯦꯟꯒ ꯁꯥꯟꯅꯗꯣꯏꯕ
ꯎꯝ
ꯀꯩꯅꯣꯝ ꯆꯥꯕ ꯃꯥꯜꯂꯤ ꯅꯪ
ꯎꯝ ꯎꯝ
ꯆꯞ ꯆꯞ ꯆꯨꯞ ꯁꯥꯏꯕꯩ ꯃꯣꯟ ꯇꯥꯏ ꯎꯝ ꯑ ꯑꯩꯗꯤ ꯀꯩꯗꯣ ꯈꯜꯂꯨꯔꯦ ꯑꯩꯗꯤ ꯃꯤ ꯑꯇꯣꯞꯄꯔꯥ ꯈꯔ ꯂꯨꯔꯦ ꯑꯗꯨꯒ ꯅꯪ ꯑꯣꯏꯅ ꯂꯩꯔꯝꯃꯦ ꯑꯩ ꯑꯗꯨꯝ ꯇꯥꯕꯅꯦ ꯑꯩ ꯇꯥꯡꯅ ꯇꯥꯕꯅꯦ
ꯎꯝ
ꯃꯇꯝꯁꯦ ꯌꯥꯝ ꯐꯠꯇ꯭ꯔꯦꯗ
ꯎꯝ ꯎꯝ ꯎꯝ ꯎꯝ ꯑꯗꯨ ꯅꯝꯗꯤ ꯎꯝ ꯎꯝ ꯀꯔꯠꯇ ꯍ ꯀꯌꯥꯁ ꯑꯣꯏꯔꯒꯦ ꯅ ꯋꯥ
ꯑꯩꯔ
ꯎꯝ
ꯈꯨꯟꯃꯔꯤ
ꯃ ꯇꯪꯍꯂꯦ ꯀ
ꯍꯥꯥ
ꯑꯩꯉꯣꯟꯗ ꯈꯤꯇꯪ ꯈꯤꯇꯪ ꯍꯥꯏꯕꯗꯤ ꯆꯍꯤ ꯑꯅꯤꯈꯛ ꯑꯃ ꯍꯥꯏꯔꯣ ꯃꯤ ꯑꯅꯤ ꯁꯦ ꯍꯥꯏ ꯍꯥꯏꯔꯣ ꯆꯒꯠ ꯃꯍꯜꯂꯦꯅ ꯍꯣꯏ ꯂꯪꯗ
ꯑꯩꯗꯤ ꯅꯪ ꯅꯪꯅ ꯅꯪꯅ ꯑꯍꯟꯒ ꯃꯥꯜꯂꯨꯔꯦ ꯍꯥꯏꯕꯗꯤ ꯅꯪ ꯈꯣꯟꯖꯦꯜꯗꯣ
ꯎ ꯃꯤꯁꯤꯔ ꯐꯥ ꯃꯥꯥꯟꯂ
ꯑꯗꯣ ꯏꯃꯥꯟꯅꯕꯤ ꯑꯃꯒꯤ ꯃꯈꯣꯟ ꯌꯥꯝ ꯇꯦ ꯃꯥꯟꯕ ꯑꯃ ꯂꯩ
ꯑꯣ
ꯅꯪꯒꯤ ꯈꯣꯟꯖꯦꯜꯁꯦ ꯏꯃꯥꯟꯅꯕꯤ ꯑꯃ ꯂꯩꯔꯝꯃꯦ ꯀꯩꯅꯣ ꯑꯩꯅ ꯀ꯭ꯂꯥꯁ ꯏꯂꯚꯦꯟ ꯇꯨꯋꯜꯞ ꯇꯝꯃꯤ ꯀꯥꯟꯗꯀꯣ
ꯎꯝ
ꯑ ꯍꯧꯖꯤꯛ ꯃꯥꯗꯤ ꯃꯥꯗꯤ ꯃꯥꯗꯤ ꯂꯨꯍꯣꯡꯈ꯭ꯔꯦ ꯍꯧꯖꯤꯛ
ꯑꯣ ꯑꯣ
ꯑꯗꯨꯏ ꯃꯈꯣꯟ ꯌꯥꯝ ꯃꯥꯜꯂꯦ ꯑꯗꯣ ꯑꯩꯅ ꯄꯠ ꯇꯥꯕꯗ ꯑꯁ ꯀꯩꯅꯣꯅꯤ ꯑꯩ ꯈꯜꯂꯨꯔꯦ ꯍꯥꯟꯅ
ꯍꯥꯏꯕꯗꯤ ꯌꯥꯗ ꯑꯗꯣ ꯑꯃꯨꯛ ꯑꯣꯏꯔꯝꯒꯗ꯭ꯔꯥꯒ ꯈꯜꯂꯨꯏꯅꯦ
ꯊꯣꯣ ꯑ
ꯃꯤꯡꯗꯤ ꯑꯃꯨꯛ ꯃꯥꯟꯅꯗ꯭ꯔꯥ
ꯎꯝ ꯏ ꯀ ꯀ ꯆꯕꯁꯤ ꯌꯥ
ꯆꯝꯊꯣꯡ ꯍꯥꯏꯕꯗꯤ ꯈꯥꯃꯦꯟꯟꯅ ꯑꯂꯨꯅꯦ ꯑꯗꯨꯒ ꯀꯩꯅꯣ ꯇꯧꯔ ꯆꯥꯔꯦ ꯑꯗꯨꯝ ꯑꯗꯨꯒ
ꯃ ꯎꯝ
ꯅꯣꯏꯗꯤ ꯉꯁꯤ ꯀꯩ ꯆꯥꯔꯦ ꯍꯥꯎꯔꯦ ꯑꯗꯨꯅ ꯑꯗꯨꯅ ꯐꯔꯦꯗ ꯁꯥꯕꯅꯤꯅ ꯊꯥꯎꯒ ꯆꯥꯔꯨꯔꯗꯤ ꯑꯁ ꯂꯩꯕ ꯉꯝꯗꯦ ꯑꯗꯣ ꯁꯥꯁꯨ ꯁꯥꯕꯅꯤꯅꯀꯣ ꯍꯟꯗꯛꯁꯦ ꯎꯇꯤ ꯆꯥꯕꯁꯦ ꯑꯁ ꯑꯔꯣꯏꯕꯤꯅꯤ ꯑꯩꯅ ꯇꯨꯝꯅꯤꯡꯈꯠꯂꯛꯄ ꯄ ꯇꯔꯥꯗ ꯆꯥꯛ ꯆꯥꯕꯗꯣ ꯑꯣꯁ ꯎꯇꯤ ꯆꯥꯔꯨꯔꯒꯗꯤ ꯑꯁ ꯍꯟꯗꯛ ꯁꯥꯁꯨ ꯁꯥꯕꯅꯦ ꯎꯇꯤꯒ ꯆꯥ ꯌꯥꯕꯄꯣꯠ ꯅꯠꯇꯦꯀꯣ ꯍꯟꯗꯛꯁꯦ
ꯃꯥꯅꯦ ꯑꯁꯥꯕ ꯄꯣ ꯍꯥꯏꯗꯤ ꯏꯁꯥꯗ ꯁꯥꯒꯠꯒꯗꯕ ꯄꯣꯠꯁꯦ ꯆꯥꯕ ꯌꯥꯗꯕꯒꯦ ꯍꯧꯖꯤꯛꯇꯤ
ꯑꯗꯣ ꯏꯪꯊꯝꯊꯥꯗꯤ ꯑꯃꯨꯛ ꯆꯥꯕꯁꯦ ꯅꯨꯡꯉꯥꯏꯌꯦꯕ
ꯑ ꯏꯝꯗꯥꯗꯤ ꯆꯗꯕ ꯑ ꯎꯝ ꯒꯝ ꯊꯗꯤ ꯀ ꯁꯧꯗꯝ
ꯅꯤꯡꯊꯝꯊꯥꯗꯤ ꯑꯣꯛꯁꯥꯁꯨ ꯍꯥꯎꯕ꯭ꯔꯅꯦ ꯑꯣꯛꯁꯥ ꯆꯥꯕ꯭ꯔꯥ ꯅꯪꯗꯤ
ꯎꯝ ꯇꯥꯏꯌꯦ ꯆꯌꯦ ꯎꯝ
ꯅꯨꯄꯤ ꯈꯔꯗꯤ ꯂꯩꯕ꯭ꯔꯦꯕ ꯆꯥꯗꯕꯁꯨ
ꯎꯝ ꯎ ꯑꯦꯕ
ꯕꯤꯗꯤ ꯍꯠꯇꯒ ꯍꯨꯝꯕꯗꯏ ꯍꯧꯖꯤꯛꯇ ꯅꯤꯡ ꯆꯪꯉꯦ
ꯎꯝ ꯆꯥꯅꯤꯡꯉꯤꯣ ꯑꯗꯣ ꯑꯃꯨꯛ ꯋꯥꯡ ꯌꯦꯡꯕꯁꯦ ꯌꯥꯝ ꯆꯥꯅꯤꯡꯉꯦꯀꯣ
ꯍꯣꯏ ꯑꯁ ꯀꯩꯅꯣꯒꯤꯗꯣ ꯃꯅꯤꯄꯨꯔꯗꯗꯤ ꯑꯅꯤ
ꯎꯝ
ꯃꯃꯤꯠ ꯈꯨꯕ ꯅꯨꯄꯥ ꯑꯗꯨꯒ ꯑꯗꯨꯒ ꯌꯥꯝ ꯌꯥꯝ ꯆꯥꯕ ꯅꯨꯄꯤꯗꯨꯒ
ꯎꯝ ꯎꯝ ꯑꯌꯥꯝ ꯇꯥꯞꯇ ꯉꯥꯎꯖꯩ ꯍꯥꯏꯕꯗꯨꯔꯣ
ꯎꯝ ꯆꯥꯕꯗ ꯉꯖ ꯉꯥꯎꯖꯩ ꯍꯥꯏꯕꯗ ꯑꯗꯨꯒ ꯃꯤꯠ ꯈꯨꯨꯒꯗꯕ
ꯈꯨꯕꯖꯤ ꯀꯥꯃꯅ
ꯃꯨꯕꯥ ꯃꯤꯠꯄꯨꯕ ꯃꯨꯕꯥ ꯐꯖꯅ ꯁꯥꯕꯅꯦ ꯑꯗꯨ ꯑꯅꯤꯗꯣ ꯑꯁ
ꯑꯩꯒꯤ ꯃꯨꯕꯥꯝꯗ ꯅꯨꯄꯥꯗꯀꯣ